ꯍꯜꯂꯣ
ꯍꯜꯂꯣ ꯍꯜꯂꯣ ꯕ꯭ꯔꯣꯛ ꯇꯥꯔꯕꯣ ꯕ꯭ꯔꯣ
ꯇꯥꯏꯌꯦ ꯇꯥꯏꯌꯦ ꯀꯩꯗꯧꯔꯝꯃꯤꯅꯣ
ꯑꯁ ꯁꯤꯗ ꯍꯩꯔꯣꯛꯇ ꯂꯥꯛꯑꯝꯕꯅꯤꯅꯦ ꯆꯦꯡꯀꯨꯞ ꯂꯧꯕ ꯑꯗꯨꯒ ꯑꯩꯕꯣ ꯒꯥꯔꯤ ꯄꯝꯆꯔ ꯑꯣꯏꯈꯤꯗꯅ ꯁꯤꯗ ꯐꯣꯠꯂꯤ ꯀꯟꯅ ꯉꯥꯏꯔꯤ ꯍꯧꯖꯤꯛ
ꯀꯩꯗꯧꯕ ꯆꯠꯂꯤꯕ ꯍꯩꯔꯣꯛꯇꯗꯤ
ꯏꯃꯥꯟꯅꯕꯣꯏ ꯆꯦꯡꯀꯨꯞ ꯂꯧꯔꯨꯁꯤꯦ ꯃꯣꯏ ꯃꯆꯦ ꯍꯣꯏꯗꯒꯤ ꯃꯣꯏ ꯁꯤꯡꯒꯦ ꯍꯥꯏꯕ ꯀꯩꯅꯣ
ꯎ ꯑꯣꯑꫭ ꯍꯣꯏ
ꯃꯣꯏꯒꯤ ꯆꯦꯡꯀꯨꯞ ꯂꯧꯕ ꯂꯥꯛꯃꯤꯟꯅꯔꯦ ꯑꯗꯨꯒ ꯑꯩꯈꯣꯏꯅ ꯒꯥꯔꯤ ꯄꯪꯇ ꯑꯣꯏꯍꯧꯔꯦ ꯃꯣꯏꯅ ꯊꯧꯈ꯭ꯔꯦ ꯑꯗꯨꯒ ꯀꯥꯏ ꯆꯠꯐꯝ ꯈꯪꯗ꯭ꯔꯕꯅꯤ ꯋꯥꯛꯁꯣꯞ ꯑꯝꯇ ꯊꯤꯔꯛꯑꯣ ꯍꯥꯏꯔꯒ ꯀꯩꯗꯧ ꯍꯥꯏꯅꯣ ꯑꯩ
ꯑꯥ
ꯈꯣꯏꯗꯧꯁ‌ꯦ ꯍꯦꯛ ꯁꯥꯎꯅꯤꯡꯉꯛꯄ
ꯑꯣ
ꯉꯁꯥꯏꯗꯤ ꯏꯜꯍꯜꯂꯤ ꯃꯤꯉꯣꯜ ꯕꯨꯂꯦꯠꯀ ꯑꯣꯏꯔꯦ ꯈꯨꯗꯥꯡꯒ ꯂꯣꯏ ꯁꯤꯊꯔꯦ
ꯉꯁꯤꯗꯤ ꯀꯩ ꯀꯩ ꯃꯊꯦꯜ ꯆꯥꯔꯕ
ꯑꯌꯨꯛꯇꯛꯇ ꯉꯔꯥꯡꯒꯤ ꯌꯦꯟ ꯑꯔꯦꯝꯕ ꯈꯔ ꯆꯥꯏ
ꯎꯝ
ꯕꯣ ꯀꯩ ꯆꯥꯔꯒꯦ ꯀꯩ ꯃꯊ‌ꯦꯜ
ꯑꯩꯈꯣꯏ ꯉꯁꯥꯏ ꯀꯩꯅꯣ ꯑ ꯍꯋꯥꯏꯒ ꯀꯩꯅꯣꯒ ꯆꯥꯏꯗ ꯀꯥꯡꯉꯧꯒ
ꯑꯣ ꯊꯥꯎꯁꯤꯗꯁꯨ ꯀꯥꯡꯍꯧ ꯇꯧꯕ꯭ꯔꯥ ꯍꯥꯏꯁꯤꯕꯣ
ꯀ ꯍꯥꯏꯕꯗꯤ ꯀꯩ ꯍꯥꯏꯇꯥꯔꯦ ꯑ ꯑ ꯀꯔꯤꯕ ꯀꯩꯒꯤ ꯈꯥꯃꯦꯟ ꯀꯩꯀꯩ ꯄꯨꯟꯁꯤꯜꯂꯦꯛꯇ ꯐ꯭ꯔꯥꯏ ꯇꯧꯕꯤꯗꯨꯅꯤꯕ ꯀꯩ ꯀꯩ ꯑꯇꯣꯞꯄ ꯑ ꯍ‌ꯦꯛꯇ ꯇꯥꯏ ꯇꯁꯤꯜꯂꯒ
ꯑꯥ
ꯅꯣꯏ ꯑꯗꯣꯟꯗ ꯌꯥꯝ ꯁꯥꯕ꯭ꯔꯅꯦ꯫
ꯁꯥꯕ ꯍꯥꯏꯁꯦ ꯑꯣꯝꯆꯥꯛꯅꯕ ꯑꯃ ꯌꯥꯎꯋꯤꯗꯅ ꯑꯩꯈꯣꯏ__
ꯎꯡ
ꯑꯗꯨ ꯑꯗꯨꯅꯦ ꯅꯨꯡꯗꯤꯟꯗꯅ ꯑꯃꯨꯛ ꯌꯥꯛꯈꯩ ꯁꯥꯔꯦ ꯑꯗꯣ ꯍꯧꯖꯤꯛꯅ ꯑꯃꯨꯛ ꯅꯨꯡꯗꯥꯡꯋꯥꯏꯔꯞ ꯑꯣꯏꯔꯛ__ ꯑꯩꯈꯣꯏ ꯑꯣꯝ ꯆꯥꯛꯅꯔꯒ ꯏꯁꯥꯗꯥ ꯍꯩꯅꯗꯕꯤꯗꯣ꯫
ꯑꯩꯈꯣꯏ ꯒꯥꯔꯤꯒ ꯊꯧꯕꯗ ꯆꯅꯞ ꯆꯅꯞꯄꯤꯗꯣ꯫
ꯑꯥ ꯑꯥ ꯑꯥ__
ꯑꯥꯊ ꯑꯗꯨꯅꯤ ꯇꯧꯏꯖꯦ ꯍꯧꯖꯤꯛ꯫
ꯍꯣꯏꯅꯦ꯫
ꯑꯥ ꯁꯤꯂꯣꯡꯗꯗꯤ ꯀꯃꯥꯏ ꯇꯧꯔꯤꯒꯦ ꯋꯦꯗꯔꯖꯤꯕꯣ ꯍꯧꯖꯤꯛꯀꯥꯟꯖꯤꯕꯣ꯫
ꯏꯪꯉꯦ꯫ ꯌꯥꯝ ꯏꯪꯉꯦ ꯌꯥꯝꯅ ꯅꯨꯉꯥꯏꯌꯦ꯫ ꯃꯥꯅꯦ ꯌꯥꯝ ꯁꯥꯕ ꯑꯣꯏꯗꯦꯕ ꯏꯪꯉꯥꯒ꯫ ꯌꯥꯝꯅ ꯅꯨꯉꯥꯏꯕ ꯃꯐꯝꯅꯤ꯫
ꯎꯝ ꯑꯩꯈꯣꯏ ꯁꯣꯝꯗꯗꯤ ꯍꯥꯟꯅꯗꯤ ꯌꯥꯝ ꯅꯨꯡꯉꯥꯏꯔꯝꯕꯅꯤ ꯀꯩꯗꯧꯔꯕꯅꯣ ꯈꯪꯗꯦ꯫
ꯎꯝ__
ꯁꯨꯝ ꯁꯨꯝ ꯀꯩꯅꯣꯝ ꯇꯧꯁꯤꯟꯂꯛꯑꯦ ꯋꯦꯗꯔꯁꯦ꯫ ꯅꯣꯡꯃ ꯅꯣꯡꯃꯒꯤ ꯁꯨꯝ ꯁꯨꯝ ꯍꯦꯟꯒꯠꯂꯛꯑꯦ꯫
ꯑꯥ__
ꯈ ꯂꯩꯔꯥ ꯁꯥꯎꯅꯤꯡꯗꯅ꯫
ꯀꯪꯗꯦꯕ
ꯀꯥꯏꯗꯅꯣ ꯑꯃ ꯂꯩꯔꯨꯗꯣꯏꯃꯤ ꯌꯦꯡꯉꯣ ꯌꯨꯝ ꯍꯣꯡꯒꯤꯗꯣꯏꯃꯦ ꯌꯦꯡꯉꯣ ꯃꯌꯥꯡ ꯂꯩꯕꯥꯛꯇ
ꯎꯝ ꯍꯣꯏ ꯍꯣꯏ ꯍꯩ ꯁꯨꯝ ꯋꯥꯀꯤꯡ ꯊꯣꯛꯄꯅꯤꯗ ꯍꯛꯆꯥꯡ ꯈꯤꯇꯪ ꯀꯩꯅꯣ ꯇꯧꯍꯟꯕꯗꯣ
ꯁꯥꯖꯦꯟ ꯑꯣꯏꯅ ꯍꯣꯔꯦꯟ ꯆꯥꯕ ꯊꯛꯄ ꯅꯨꯉꯥꯏꯅꯕ
ꯑꯥ
ꯉꯔꯥꯡ ꯑꯩꯗꯤ ꯏꯕꯣ ꯑꯁ ꯑꯗꯨꯝ ꯇꯨꯝꯃ ꯂꯩꯔꯝꯃꯃꯤꯅꯦ
ꯑꯉꯥꯡ ꯇꯨꯝꯗꯒꯔꯦ ꯕ ꯑꯗꯨꯝ
ꯑꯥꯍ ꯊꯦꯡꯉꯥꯀꯥꯟꯗ ꯃꯤꯁꯀꯣꯜꯕꯨꯗꯤ ꯊꯦꯡꯅꯔꯦ ꯑꯗꯨꯗꯩ ꯊꯦꯡꯉꯕꯗꯨꯗ ꯕ꯭ꯔꯣ ꯍꯣꯏ ꯐꯔꯛ ꯇꯥꯔꯅꯤꯅ ꯇꯧꯔꯛꯇ꯭ꯔꯕ ꯅꯨꯡꯗꯤꯟ ꯆꯥꯛ ꯆꯥꯁꯤꯜꯂ ꯇꯨꯝꯒꯤꯕꯗꯨꯅ ꯅꯨꯡꯗꯥꯡ ꯑꯥ ꯆꯥꯛ ꯆꯥꯔꯝꯗꯥꯏ ꯃꯄꯥꯟ ꯅꯤꯞ ꯅꯤꯄꯥꯥꯟ ꯃꯈꯥꯏ ꯃꯥꯄꯟ ꯑꯗꯥꯏꯗ ꯃꯤꯀꯞ ꯊꯣꯂꯛꯑꯦ
ꯑꯥꯍ
ꯇꯨꯝ ꯍꯧꯒꯠꯂꯛꯂꯒ ꯆꯥꯁꯜꯂꯒ ꯑꯃꯨꯛ ꯇꯨꯝꯊꯣꯛꯑꯦ
ꯐꯖꯅ ꯆꯥꯎ ꯑꯗꯩ ꯆꯥꯕꯗ ꯆꯤꯂꯥꯎ ꯊꯤꯟꯅꯣ ꯅꯁꯥ ꯀꯟꯅꯕ
ꯎꯝ
ꯅꯠꯇ꯭ꯔ ꯆꯤꯂꯥꯎ ꯊꯤꯕ ꯍꯥꯏꯁꯤ ꯍꯛꯆꯥꯡ ꯋꯥ ꯄꯣꯠꯅꯤ
ꯆꯨꯝꯕꯅꯤ ꯅꯣꯡꯃꯒꯤ ꯈꯔꯥ ꯈꯔꯥ ꯑꯌꯨꯛ ꯉꯟꯇꯥꯗ ꯀꯩꯅꯣꯝꯃ ꯆꯥꯍꯧꯕ
ꯑꯣ
ꯑꯥꯎꯗꯒꯤ ꯄꯨꯡ ꯃꯥꯄꯟ ꯇꯔꯥ ꯑꯗꯥꯏꯗ ꯂꯟꯆ ꯇꯧꯔꯕꯥ
ꯊꯕꯛ ꯌꯥꯝ ꯀꯜꯂꯦꯀꯣ ꯑꯁ ꯑ ꯑ
ꯅꯨꯡꯗꯥꯡ ꯅꯨꯡꯗꯥꯡꯗ ꯑꯃꯨꯛ ꯈꯤꯇꯪ ꯆꯥꯔꯒ ꯇꯨꯝꯃꯕ
ꯎꯝ
ꯑꯗꯨꯅꯤ ꯇꯧꯔꯤꯁꯤ
ꯑꯣ
ꯈꯪꯗꯦꯗ ꯏꯁꯥꯖꯦ ꯑꯩꯈꯣꯏꯒꯤ ꯏꯅꯔꯖꯤꯇꯤꯛ ꯍꯧꯖꯤꯛꯀꯥꯟꯖꯦꯀꯣ ꯏꯅꯔꯖꯤꯇꯤꯛꯃ ꯏꯑꯣꯏ ꯑꯣꯏꯗꯕꯩ ꯇꯥꯏꯞꯇꯀꯣ ꯏꯁꯥꯖꯤꯗ ꯊꯥꯏꯅꯒꯤ ꯑꯩꯈꯣꯏꯒꯤ ꯏꯅꯔꯖꯤꯇꯤꯛ ꯑꯣꯏꯕꯗꯣ ꯑꯗꯨ ꯇꯧꯗꯕꯗꯧꯅ ꯇꯧꯔꯛꯏ ꯍꯧꯖꯤꯛꯁꯦ ꯀꯩꯗꯧꯔꯒ ꯏꯅꯔꯖꯤꯇꯤꯛ ꯑꯣꯏꯗꯣꯏꯅꯣ ꯍꯥꯏꯕ
ꯁꯣꯟꯗꯕ
ꯍꯣꯏ ꯍꯣꯏ ꯏꯁꯥꯖꯦ ꯑꯩꯈꯣꯏꯒꯤ ꯊꯕꯛ ꯑꯃ ꯇꯧꯕꯗ ꯀꯩ ꯇꯧꯅꯤꯡꯕ ꯐꯥꯎꯗꯕꯗꯣ
ꯎꯝ
ꯐꯝꯃꯒ ꯂꯥꯏꯔꯤꯛ ꯄꯥꯕꯗ ꯑꯣꯏꯔꯣ ꯑꯁ꯭ꯋꯥꯏꯗ ꯊꯣꯛꯑꯒ ꯀꯩꯅꯣꯝꯅ ꯑꯩꯈꯣꯏꯒꯤ ꯍꯤꯡꯒꯣꯟ ꯁꯨꯕꯗ ꯑꯣꯏꯔꯣ ꯏꯁꯥꯗꯣ ꯑꯩꯈꯣꯏ ꯍꯩꯅꯤꯡꯗꯕ ꯇꯧꯅꯤꯡꯗꯕꯗꯣ
ꯑꯗꯣ ꯑꯁꯨꯝ ꯇꯧꯔ ꯂꯩꯔꯦ ꯀꯃꯥꯏꯅ ꯁꯤ ꯀꯃꯥꯏꯅ ꯀꯣꯛꯇꯣꯏꯅꯣꯕ ꯁꯤꯕꯨ
ꯑꯥ
ꯑꯗꯨꯗꯤ ꯈꯣꯏ ꯀꯩ ꯍꯥꯢ ꯇꯥꯔꯦ ꯈ꯭ꯋꯥꯏꯗꯩ ꯃꯔꯨꯗꯤ ꯍꯥꯏꯔꯒꯗꯤ ꯋꯥꯈꯜꯖꯦ
ꯋꯥꯈꯜꯖꯦ ꯌꯥꯝꯅ ꯐ꯭ꯔꯦꯁ ꯑꯣꯏꯕ ꯗꯔꯀꯥꯔ ꯑꯣꯏ ꯋꯥꯈꯟ ꯌꯥꯝꯅ ꯐ꯭ꯔꯦꯁ ꯑꯣꯏꯕ ꯗꯔꯀꯥꯔ ꯑꯣꯢ ꯑꯗꯨꯗꯒꯤ ꯇꯦꯟꯁꯟ ꯂꯩꯇꯕ ꯗꯔꯀꯥꯔ ꯑꯣꯏ ꯑꯗꯨꯅꯤ ꯈ꯭ꯋꯥꯏꯗꯩ ꯃꯔꯨꯗꯤ
ꯇꯦꯟꯁꯟ ꯉꯥꯛꯇꯅꯤ ꯢꯁꯥꯁꯦ ꯑꯦꯛꯖꯥꯝ ꯃꯨꯛ ꯅꯛꯁꯜꯂꯛꯏ
ꯑꯁ
ꯂꯥꯏꯔꯤꯛꯅ ꯑꯃꯨꯛ ꯄꯥꯕ ꯋꯥꯠꯍꯧꯢ ꯀ꯭ꯂꯥꯁꯄꯨ ꯌꯥꯎꯒꯗ꯭ꯔꯥ ꯂꯥꯏꯔꯤꯛꯄꯨ ꯄꯥꯒꯗ꯭ꯔꯥ
ꯕꯣꯅꯤ
ꯍꯥꯎ
ꯑꯗꯨ ꯀꯣ ꯀꯣꯜ ꯑꯃ ꯄꯥꯏꯕ ꯌꯥꯒꯗ꯭ꯔꯥ
ꯌꯥꯗꯕꯅꯤ ꯇꯠꯈ꯭ꯔ ꯇꯠꯈ꯭ꯔꯅꯤ
ꯍꯣꯏ ꯄꯣꯠ ꯑꯃ ꯊꯤꯜꯂꯛꯄꯅꯤ ꯑꯗꯨ ꯂꯧꯍꯧꯒꯦ ꯇꯧꯕꯅꯤꯅꯦ
ꯉꯥꯢꯈꯣꯀꯣ
ꯑ
ꯃꯥ ꯂꯥꯛꯑꯅꯤ ꯍꯥꯏꯔꯛꯑꯕꯣ
ꯅꯠꯇꯦ ꯑꯗꯨ ꯂꯧꯍꯧꯗ꯭ꯔꯗꯤ ꯑꯃꯨꯛ ꯐꯔꯛ ꯍꯥ
ꯑꯗꯨꯗꯤ ꯊꯝꯃꯒꯦ ꯅꯪ ꯄꯣꯠ ꯂꯧꯊꯣꯛꯎꯔꯣ
ꯄꯣꯠꯇꯣ ꯂꯧꯊꯣꯛꯄꯖꯦ ꯃꯥ ꯀꯥꯏ ꯂꯩꯔꯤꯅꯣꯗꯣ ꯈꯪꯅꯗ꯭ꯔꯦꯕ
ꯑꯣ ꯑꯗꯨ ꯐꯣꯟ ꯑꯩ ꯊꯝꯃꯒꯦꯕ ꯑꯗꯨꯒ ꯐꯣꯟ ꯇꯧꯅꯔꯣ ꯇꯧꯔꯒ ꯅꯪ ꯄꯣꯠꯇꯣ ꯂꯧ ꯂꯣꯏꯔꯀꯥꯟꯗ ꯑꯃꯨꯛ ꯍꯥꯏꯔꯛꯑꯣ
ꯑꯗꯨꯗꯤ ꯉꯥꯇꯪ ꯃꯤꯅꯠ ꯇꯔꯨꯛ ꯇꯔꯥꯕꯥꯎꯗꯤ ꯁꯨꯍꯟꯖꯤꯔꯅ ꯈꯟꯕꯅꯦ ꯑꯗꯨ ꯌꯥꯔꯔꯣꯏꯅꯦ ꯁꯤ ꯄꯥꯏꯍꯧꯗ꯭ꯔꯗꯤ ꯑꯣ ꯌꯥꯏꯌꯦ ꯌꯥꯢꯌꯦ ꯕꯣꯅꯤ ꯑꯗꯨꯝ ꯄꯥꯏꯔꯣ ꯑꯦ ꯌꯦꯅꯥ ꯂꯥꯏꯁ꯭ꯔꯝ ꯀꯦ ꯑꯦꯐ ꯁꯤ ꯂꯥꯏꯁ꯭ꯔꯝ ꯑ ꯑ ꯄꯥꯏꯌꯨ ꯄꯥꯏꯌꯨ ꯂꯥꯏꯁ꯭ꯔꯝ ꯍꯥ ꯑꯥꯢ ꯋꯥꯁ ꯀꯣꯜ ꯑꯣꯟ ꯅꯥ ꯍꯜꯂꯣ ꯍꯥ ꯊꯦꯡꯀꯤꯌꯨ ꯍꯜꯂꯣ ꯌꯥꯔꯅꯤ ꯌꯥꯔꯅꯤ ꯑꯗꯨꯝ ꯄꯥꯏꯌꯨꯗ
ꯑꯣ ꯀꯩꯅꯣ ꯀꯦ ꯑꯦꯞ ꯁꯤ ꯑꯣꯗꯔ ꯇꯧꯔꯤꯕ꯭ꯔꯣ
ꯍꯣꯏ ꯀꯦ ꯑꯦꯐ ꯁꯤꯗꯒꯤ ꯑꯆꯥꯄꯚꯠ ꯑꯃꯇ ꯆꯥꯒꯦꯅ ꯑꯗꯨꯁꯨ ꯑꯩꯅ ꯇꯧꯕ ꯅꯠꯇꯦꯗ ꯃꯣꯏ ꯃꯌꯥꯡ ꯃꯆꯥꯅ ꯇꯧꯕꯅꯦ ꯑꯩꯅ ꯈꯔ ꯈꯦꯠꯂꯒ ꯆꯥꯕꯩ ꯋꯥꯅꯤꯗ
ꯃꯌꯥꯡ ꯃꯆꯥꯅ ꯆꯥꯕ ꯉꯝꯃꯣꯏ
ꯍꯥ
ꯅꯣꯏ ꯅꯕꯨꯛ ꯄꯤꯛꯄꯅꯤꯅ ꯆꯥꯕ ꯉꯝꯃꯣꯏꯅ
ꯑꯩ ꯆꯥꯕꯒꯤ ꯇ꯭ꯔꯦꯅꯤꯡ ꯇꯧꯕꯤꯒꯦꯅ
ꯅꯣꯏ ꯎꯝ ꯍꯥꯞꯀꯅꯨ ꯑꯗꯨ ꯅꯪꯅ ꯍꯥꯏꯕꯗꯣ ꯊꯝꯃꯣ ꯄꯥ꯭ꯔꯞ ꯊꯝꯃꯣ ꯅꯪꯅ ꯅꯪꯅ ꯍꯥꯏꯕꯗꯣ ꯍꯜꯂꯣ
ꯇꯥꯏꯦ ꯇꯥꯏꯦ
ꯇꯥꯕ꯭ꯔꯣ
ꯇꯏꯛ
ꯅꯪꯅ ꯏꯅꯔꯖꯤ ꯈꯔ ꯑꯣꯏꯗꯦ ꯍꯛꯆꯥꯡꯗ ꯌꯥꯝꯅ ꯋꯥꯏ ꯍꯥꯏꯕꯗꯣ
ꯑꯥ
ꯑꯗꯣ ꯅꯪ ꯑꯇꯩ ꯀꯩꯀꯩ ꯅꯨꯡꯉꯥꯏꯇꯕ ꯂꯩ ꯍꯥꯏꯔꯛꯎꯅꯦ ꯍꯥꯏꯐꯦꯠ ꯑꯩ ꯍꯥꯏꯕꯤꯒꯦꯕ
ꯑꯩ ꯅꯨꯡꯉꯥꯏꯇꯕ ꯍꯥꯏꯁꯦ ꯑꯩꯈꯣꯏꯒꯤ ꯑꯌꯨꯛ ꯍꯧꯒꯠꯂꯛꯄꯗ ꯑꯩꯈꯣꯏ ꯏꯅꯔꯖꯤꯇꯤꯛ ꯑꯣꯏꯗꯕ
ꯎꯝ
ꯑꯩꯈꯣꯏꯒꯤ ꯏꯁꯥꯁꯦ ꯍꯥꯟꯅ ꯍꯣꯏ ꯍꯥꯟꯅ ꯀꯩꯅꯣ ꯄꯥꯁꯟ ꯀꯃꯣ ꯀꯊ ꯩꯔꯝꯅꯤ ꯍꯥꯏꯦꯜꯣꯈ
ꯍꯥ
ꯚꯥꯦꯕꯀꯣ
ꯀꯔꯤ ꯆꯠꯇ
ꯋꯥꯁꯔꯨꯝ ꯆꯪꯕꯁꯦ ꯋꯥꯁꯔꯨꯝ ꯆꯪꯕꯗꯤ ꯈꯣꯡ ꯍꯥꯝꯕ ꯈꯣꯠꯄ ꯇꯣꯏꯔꯝꯃꯦꯕ ꯑꯩꯒꯤ ꯒꯣꯇꯗꯜ ꯐꯨꯕꯗꯣ ꯑꯗꯨꯒꯤ ꯑꯗꯣ ꯑꯗꯨ ꯑꯃꯨꯛ ꯍꯧꯖꯤꯛ ꯍꯧꯖꯤꯛꯇꯨ ꯐꯈ꯭ꯔꯦꯕꯀꯣ
ꯑ
ꯑꯗꯨ ꯐꯈ꯭ꯔꯒ ꯍꯧꯖꯤꯛꯁꯦ ꯀꯔꯤꯒꯤꯅꯣ ꯈꯪꯗꯦ ꯏꯁ ꯍꯥꯟꯅ ꯈꯣꯡ ꯇꯣꯏꯅ ꯍꯥꯝꯍꯟꯕꯒꯤꯔꯅ ꯈꯟꯕꯅꯦꯕ ꯑꯩꯅ
ꯑ
ꯑꯗꯣ ꯍꯧꯖꯤꯛꯁꯦ ꯑꯗꯨꯃꯥꯏꯅ ꯇꯧꯗ꯭ꯔꯒꯁꯨ ꯀꯩꯗꯧꯔꯕꯅꯣ ꯈꯪꯗꯦ ꯏꯁꯥꯁꯦ ꯑꯩꯈꯣꯏꯒꯤ ꯏꯄꯠ ꯄꯠꯊꯔꯒ ꯑꯗꯨꯣꯝ ꯀꯥꯏ ꯇꯥꯔꯦ ꯍꯧꯒꯠꯂꯛꯄꯗꯒꯤ ꯇꯨꯝꯕ ꯍꯧꯒꯠꯂꯛꯄꯗꯒꯤ
ꯇꯨꯝꯃꯗꯤ ꯇꯨꯝꯃꯗꯤ ꯄꯨꯡ ꯄꯨꯡ ꯃꯁꯤꯡ ꯐꯥꯅ ꯇꯨꯝꯕ꯭ꯔꯥ
ꯇꯨꯝꯕꯗꯤ ꯄꯨꯡ ꯃꯁꯤꯡ ꯐꯥꯕ ꯍꯥꯏꯁꯦ ꯈꯔ ꯋꯥꯠꯂꯝꯗꯧ ꯃꯥꯜꯂꯦ ꯑꯩꯅ ꯈꯟꯕꯗ ꯑꯗꯨꯝ
ꯑꯣ ꯑꯣ ꯑꯣ ꯑ ꯑꯗꯣ ꯈ꯭ꯋꯥꯏꯗꯒꯤ ꯃꯔꯨ ꯑꯣꯏꯅꯀꯣ
ꯑꯥ
ꯑ ꯑꯩꯈꯣꯏ ꯋꯥꯈꯜ ꯋꯥꯈꯟꯁꯦ ꯑꯩꯈꯣꯏꯅꯁꯨ ꯆꯤꯡꯉꯦꯕ ꯈꯪꯕ꯭ꯔꯥ ꯍꯛꯆꯥꯡꯗ ꯋꯥꯕꯁꯦ ꯈꯪꯕ꯭ꯔꯥ ꯁꯝꯅ ꯍꯥꯏꯔꯕꯗ ꯅꯪꯒꯤ ꯑꯅꯥꯕ ꯑꯃꯅ ꯇꯣꯉꯥꯟꯕ ꯑꯃ ꯑꯣꯏꯈ꯭ꯔꯦ ꯑ ꯑꯅꯥꯕ ꯂꯩꯔꯦ ꯍꯥꯏꯔꯨꯕꯗꯤ ꯐꯔꯦ ꯌꯥꯔꯦꯕ ꯑꯗꯨꯅ ꯅꯥꯍꯟꯕꯁꯨ ꯑꯣꯏꯗꯣꯏꯅꯦꯕꯀꯣ
ꯑꯗꯨꯒ ꯑꯍꯦꯟꯕ ꯌꯥꯝꯅ ꯁꯣꯟꯊꯕ ꯈꯣꯠꯄ ꯍꯥꯏ ꯑꯁꯤꯗꯤ ꯅꯪꯒꯤ ꯅꯁꯥꯒꯤ ꯑꯩꯈꯣꯏꯒꯤ ꯀꯩ ꯍꯥꯏꯇꯥꯔꯦ ꯕ꯭ꯔꯦꯛꯐꯥꯁ ꯆꯥꯕ ꯏꯁꯤꯡ ꯇꯣꯏꯅ ꯊꯛꯄꯤꯕ ꯑꯗꯣ ꯏꯁꯤꯡꯗꯤ ꯀꯝꯄꯜꯁꯔꯤ ꯈꯔ ꯌꯥꯝ ꯊꯣꯛꯑꯣ ꯅꯪ ꯅꯔꯖꯤꯦꯇꯤꯞ ꯑꯣꯏꯒꯅꯦꯕ ꯃꯔꯝꯗꯤ ꯅꯪ ꯍꯥꯟꯅ ꯂꯩꯕ ꯏꯁꯤꯡ ꯃꯌꯥꯝ ꯅꯁꯥꯗ ꯂꯩꯕꯁꯤꯡꯗꯣ ꯁꯔꯀꯨꯂꯦꯠ ꯇꯧꯕꯤꯗꯣꯏꯅꯦꯕ ꯅꯪ ꯏꯁꯤꯡ ꯃꯌꯥꯝ ꯊꯛꯆꯜꯂꯗꯤ
ꯑꯥ
ꯈꯪꯉꯕ ꯑꯩꯅ ꯍꯥꯏꯁꯦ ꯏꯁꯤꯡ ꯂꯩꯇꯕꯤꯗ ꯐꯥꯖꯤꯜꯂ ꯂꯩꯕ ꯍꯛꯆꯥꯡ ꯃꯅꯨꯡꯗ ꯀꯩꯅꯣ ꯇꯧꯕꯁꯨ ꯃꯌꯥꯝꯁꯤꯡꯅ ꯁꯔꯀꯨꯂꯦꯠ ꯇꯧꯗꯣꯏꯅꯦꯕ꯭ꯔꯥ ꯑꯗꯨꯝ ꯀꯥꯟꯗ ꯁꯔꯀꯨꯂꯦꯠ ꯇꯧꯔꯀꯥꯟꯗ ꯅꯪ ꯍꯛꯆꯥꯡꯁꯦ ꯂꯣꯏꯅ ꯆꯥꯝꯊꯣꯛꯈꯤꯅꯦꯕ
ꯑ ꯑꯗꯨꯃꯥꯏꯅ ꯅꯪ ꯅ ꯆꯥꯗ ꯃꯨꯠꯇꯁꯨ ꯌꯥꯝ ꯂꯩ ꯃꯨꯠꯁꯦ ꯗꯤꯄꯦꯟ ꯑꯣꯏ ꯅꯪꯅ ꯌꯥꯝꯅ ꯈꯟꯖꯟꯗꯕ ꯑꯗꯨꯗꯒꯤ ꯀꯥꯏꯊꯣꯛꯄ ꯑꯗꯩ ꯀꯩꯅꯣꯝ ꯇꯧꯕ ꯑꯗꯨꯗꯨ ꯆꯤꯡꯉ
ꯈꯪꯗꯅ ꯆ ꯆꯍꯤꯖꯦ
ꯑꯗꯨ ꯐꯔꯦ ꯑꯩ ꯑꯃꯨꯛ ꯋꯥꯔꯤ ꯁꯥꯟꯅꯔꯁꯤ ꯐꯗ꯭ꯔꯥ
ꯑꯥ
ꯑꯃꯨꯛ ꯀꯣꯜ ꯇꯧꯔꯛꯀꯦ ꯑꯃꯨꯛ ꯄꯥꯏꯃꯤꯟꯅꯁꯤ ꯋꯥꯔꯤ ꯁꯥꯟꯅꯁꯤꯩ ꯑꯗꯣ ꯑꯐꯕ ꯋꯥꯔꯤꯗ ꯀꯔꯝ ꯑꯥ ꯑꯥ ꯀꯥꯟꯅꯕꯗ ꯍꯣꯏ ꯍꯣꯏ ꯊꯝꯃꯦ ꯊꯝꯃꯦ
ꯁꯃꯤꯇꯃꯌ ꯑꯣꯏꯗꯗꯤ